ꯀꯩꯗꯧ ꯔꯤꯒꯦ
ꯀꯔꯤꯁꯨ ꯇꯧꯗꯦ ꯅꯪꯗꯤ ꯀꯔꯤ ꯇꯧꯕ꯭ꯔꯣ ꯅꯪꯒꯤ ꯐꯣꯟ ꯐꯖꯟ ꯇꯗꯦ ꯑꯧ ꯍꯥꯎ
ꯂꯧ ꯆꯠꯂꯒꯀꯣ ꯍꯧꯖꯤꯛ ꯈꯛꯇꯪ ꯌꯨꯝꯗ ꯍꯜꯂꯛꯑꯦꯕ ꯂꯧ ꯆꯠꯂꯒ ꯌꯨꯝ ꯍꯜꯂꯛꯄꯗ ꯉꯥꯏꯔꯤꯕ
ꯑꯣ ꯑꯣ ꯇꯌꯦ ꯍꯨꯖꯤꯛ
ꯑ
ꯑꯩ ꯉꯁꯥꯏ ꯅꯪ ꯏꯁꯤꯡ ꯊꯤꯜꯂꯛꯄꯗꯨ ꯎꯕ꯭ꯔꯥ
ꯍꯣꯏ ꯅꯪꯗꯤ ꯂꯧꯔꯤꯗ ꯇꯨꯕꯗꯣ
ꯍꯣꯏ ꯑꯗꯨ ꯅꯪꯅ ꯈꯨꯟꯕꯤꯗꯕꯗꯣ
ꯎꯝ ꯎꯝ ꯎꯝ ꯑꯩꯗꯣ ꯆꯤꯡꯈꯠꯀꯦꯗꯤ ꯇꯧꯕꯅꯦꯕꯀꯣ ꯅꯣꯛꯅꯤꯡꯃꯟꯕꯒꯤ ꯅꯣꯛꯑꯒ ꯂꯩꯔꯕ
ꯍꯨꯝ ꯅꯪꯒꯤ ꯑꯗꯨꯝ ꯅꯣꯛꯂꯒ ꯂꯩꯌꯣ
ꯅꯣꯛꯅꯤꯡꯕꯅꯤ ꯅꯦ ꯅꯪꯅ ꯅꯪꯒꯤ ꯃꯑꯣꯡꯗꯣ
ꯑꯁ ꯑꯩꯒꯤ ꯃꯤꯠꯇ ꯀꯩꯅꯣꯝꯃ ꯆꯪꯈꯤꯕ ꯑꯗꯨ ꯂꯩꯕ ꯌꯥꯝ ꯅꯨꯡ ꯅꯦ ꯈꯪꯗꯦ ꯁꯨꯝ ꯌꯨ ꯌꯨꯝ ꯂꯥꯛꯑꯀꯥꯟꯗꯀꯣ
ꯎꯝ
ꯀꯩꯅꯣꯝꯃ ꯆꯪꯈꯤꯕ ꯃꯤꯠꯇ ꯑꯃꯣꯠꯄ ꯑꯗꯨꯒꯤ ꯃꯤꯡꯁꯦꯠ ꯌꯦꯡꯉꯝꯕꯅꯦꯕ ꯎ ꯎꯕ꯭ꯔꯥ ꯍꯥꯏꯅ
ꯎꯝ
ꯑꯁ ꯉꯁꯤꯗꯤ ꯂꯧ ꯁꯨꯗ ꯅꯨꯉꯥꯏꯔꯦꯍꯦ
ꯅꯨꯡꯉꯥꯏꯈ꯭ꯔꯦ
ꯍꯣꯏ ꯌꯥꯝ ꯅꯨꯡꯉꯥꯏ ꯂꯧ ꯁꯨꯕꯗꯣ
ꯍꯌꯦꯡꯁꯨ ꯅꯨꯡꯉꯥꯏꯒꯅꯤ
ꯎꯝ ꯅꯪꯅ ꯏꯁꯤꯡ ꯊꯤꯜꯂꯛꯄꯅꯦꯅ
ꯑꯝ ꯑꯩ ꯑꯃꯨꯛ ꯃꯇꯦꯡ ꯄꯥꯡꯕ ꯂꯥꯛꯀꯦꯀꯣ
ꯍꯣꯏ ꯍꯣꯏ ꯍꯣꯏ ꯍꯣꯏ ꯎꯝ ꯆꯥꯕꯗꯁꯨ ꯃꯇꯦꯡ ꯄꯥꯡꯕꯤꯌꯨꯀꯣ
ꯌꯥꯏ ꯌꯥꯏ
ꯉꯁꯤꯗꯤ ꯅꯪꯅ ꯏꯁ ꯏꯁꯤꯡ ꯄꯤꯕꯗꯣ
ꯎꯝ
ꯁꯤꯡ ꯑꯃꯔꯛ ꯊꯛꯄꯤꯔꯒ ꯑꯁ ꯏꯁꯤꯡꯒ ꯑꯝꯇ ꯈꯧꯔꯥꯡꯖꯔꯦꯍꯦ
ꯑꯗꯨꯃꯥꯏꯅ ꯑꯣꯏꯔꯕ꯭ꯔꯥ
ꯑ ꯅꯪꯒꯤ ꯏꯁꯤꯡꯁꯤꯗꯤ ꯌꯥꯝꯅ ꯃꯒꯨꯟ ꯂꯩꯕ ꯏꯁꯤꯡ ꯃꯥꯜꯂꯦꯕꯨ
ꯂꯩꯕꯅꯦ ꯑꯩꯒꯤꯗꯤ ꯏꯁꯤꯡꯗꯣ ꯕꯦꯄꯔ ꯎꯝ ꯃꯒꯨꯟ ꯌꯥꯝ ꯂꯩꯕꯅꯦ
ꯎꯝ ꯑꯗꯨ ꯑꯇꯣꯞꯄꯗꯗꯤ ꯄꯤꯊꯛꯀꯅꯨꯀꯣ
ꯍꯣꯏ ꯅꯪ ꯈꯥꯛ ꯅꯪꯒꯤ ꯉꯥꯛꯇꯅꯤꯗ ꯑꯩꯅ ꯄꯤꯊꯛꯄꯗꯤ
ꯎꯝ ꯑꯩꯒꯤ ꯉꯥꯛꯇꯅꯦ ꯍꯥꯏꯔꯒ ꯂꯣꯠ ꯂꯣꯟꯅ ꯑꯇꯣꯞꯄꯗꯒ ꯄꯤꯊꯔꯝꯃꯗꯥ ꯁꯨꯡꯌꯥ ꯌꯥꯔꯣꯏ
ꯎꯝ
ꯍꯌꯦꯡ ꯑꯌꯨꯛ ꯉꯟꯇꯥ ꯂꯥꯛꯑꯣꯀꯣ
ꯍꯣꯏ ꯑꯗꯨ ꯅꯪ ꯎꯝ
ꯀꯥꯡ ꯌꯥꯝꯃꯤꯅꯦ ꯑꯩꯈꯣꯏꯗ ꯅꯣꯏꯗꯤ ꯌꯥꯝꯗ꯭ꯔꯣ
ꯌꯥꯝꯗꯦꯗ ꯑꯩꯈꯣꯏꯗꯤ
ꯌꯥꯝ ꯐꯩꯅꯦ ꯑꯗꯨꯗꯤ ꯑꯩꯈꯣꯏꯗꯤ ꯁꯦꯝꯕꯨꯅꯤ ꯌꯥꯝ ꯀꯂꯤꯉꯩꯗꯀꯣ ꯀꯥꯡ ꯑꯃꯨꯛ ꯆꯤꯛꯄꯒꯤ ꯌꯥꯗ꯭ꯔꯦ ꯅꯣꯏ ꯅꯣꯏꯗꯁꯨ ꯊꯥꯔꯛꯑꯣꯔꯥ
ꯍꯣꯏ ꯑꯩꯈꯣꯏꯉꯣꯟꯝꯗꯁꯨ ꯈꯔ ꯊꯥꯔꯛꯈ꯭ꯔꯣ ꯑꯗꯨꯗꯤ ꯅꯪꯉꯣꯟꯗ ꯆꯤꯛꯄꯅ ꯂꯣꯏꯔꯅꯤꯌꯦ ꯅꯪ ꯏꯗꯣ
ꯑꯗꯨꯅꯦ ꯀꯂꯤꯉꯥꯏꯗꯀꯣ
ꯎꯝ ꯑꯗꯨꯅꯦ
ꯑꯗꯨ ꯀꯩꯁꯨ ꯀꯗꯤꯗ ꯅꯪꯅ ꯑꯍꯥꯎꯕ ꯊꯣꯡꯉ ꯄꯤꯖꯔꯤꯗꯤ ꯑꯃꯨꯛ ꯌꯥꯝ ꯆꯥꯔꯒ ꯅꯣꯏꯒꯅꯤꯗ
ꯉꯁꯤꯒꯤ ꯌꯦꯟ ꯊꯤꯟꯕꯤꯎꯔ
ꯌꯦꯟ ꯍꯣꯏ ꯑꯦ ꯑꯩꯗꯤ ꯌꯦꯟ ꯆꯥꯅꯤꯡꯗꯦ
ꯀꯔꯤ ꯆꯥꯅꯤꯡꯕ꯭ꯔꯥ
ꯍꯋꯥꯏ ꯆꯝꯐꯨꯠ ꯇꯧꯕꯤꯌꯣ ꯑꯗꯨꯒ ꯗꯥ ꯀꯥꯡꯉꯧ ꯇꯧꯕꯤꯌꯣ
ꯑ ꯍꯔꯥꯏ ꯆꯝꯐꯨꯜꯀ ꯗꯜ ꯀꯉꯧ
ꯑꯥ
ꯑ ꯑ
ꯌꯥꯏꯅ
ꯍꯣꯏ ꯌꯥꯔꯦ ꯑꯗꯨꯁꯨ
ꯉꯥ ꯏꯔꯣꯟꯟꯕꯁꯨ ꯇꯧꯕꯧꯕ ꯌꯥꯏ
ꯍꯣꯏ ꯍꯣꯏ ꯇꯧꯕꯤꯒꯦ ꯇꯧꯕꯤꯒꯦ
ꯅꯪꯗꯤ ꯅꯨꯡꯁꯤ ꯀꯥꯏ ꯆꯠꯀꯦ
ꯎꯝ ꯅꯪꯒꯤ ꯅꯅꯥꯛꯇ ꯂꯥꯛꯈ꯭ꯔꯦꯀꯣ ꯏꯁꯤꯡ ꯊꯤꯟꯕ ꯂꯥꯛꯕ ꯇꯨꯡꯗ ꯏꯃꯥꯟꯅꯕꯤ ꯈꯈꯣꯏꯒ ꯍꯥꯏ ꯍꯦꯛꯄ ꯆꯠꯂꯦ
ꯑꯣ ꯀꯔꯝꯕ
ꯍꯩꯅꯧ ꯍꯦꯛꯄ ꯆꯠꯂꯦ ꯑꯥ ꯅꯣꯏꯒꯤ ꯌꯨꯝ ꯃꯊꯛ ꯔꯣꯝꯗꯣ ꯑꯗꯨꯔꯣꯝꯗ
ꯁꯥꯥꯁ ꯑꯗꯨ ꯑꯣꯏꯔꯗꯤ ꯑꯩꯉꯣꯟꯗꯁꯨ ꯈꯔ ꯊꯤꯜꯂꯛꯄ ꯌꯥꯗ꯭ꯔꯕ
ꯑꯁ ꯏꯃꯥꯟꯅꯕꯤ ꯈꯣꯏꯗ ꯂꯣꯟꯅ ꯆꯥꯈ꯭ꯔꯕ
ꯌꯥꯝꯝ ꯐꯥꯠꯇꯦ ꯀꯃꯣꯏꯗ
ꯅꯃꯥꯟꯅꯕ ꯑꯃꯁꯨ ꯂꯥꯛꯄꯅꯦꯕꯀꯣ ꯑꯩꯅ ꯈꯔ ꯄꯨꯑꯣ ꯍꯥꯏꯔꯒ ꯃꯥꯅ ꯄꯨꯅꯤꯡꯗꯦ ꯈꯣꯠꯇꯦꯅ ꯍꯥꯏꯔꯛꯄ
ꯑꯣ ꯑꯣ ꯑꯗꯨ ꯑꯗꯨ ꯅꯪꯁꯨ ꯏꯃꯥꯟꯅꯕꯅ ꯄꯨꯅꯤꯡꯗꯦ ꯍꯥꯏꯔꯁꯨ ꯅꯪ ꯑꯗꯨꯝ ꯄꯨꯔꯛꯄ ꯌꯥꯕꯅꯤꯅꯦ
ꯅꯪꯒꯤꯗꯤ ꯑꯃꯗꯤ ꯊꯝꯃꯝꯃꯦ ꯍꯌꯦꯡ ꯑꯌꯨꯛ ꯂꯧꯕ ꯂꯥꯛꯑꯣ
ꯑꯁ ꯑꯁꯦꯡꯕ
ꯍꯣꯏ
ꯎꯝ ꯂꯥꯛꯑ ꯂꯣꯏꯔꯦ ꯀꯩꯅꯣ ꯑꯗꯨꯗꯤ ꯑꯁ ꯉꯁꯤꯗꯣ
ꯑ꯫
ꯂꯧ ꯁꯨꯕ ꯀꯐꯩ ꯀꯐꯩꯗꯣ ꯑꯝꯇ ꯂꯥꯛ ꯇꯦꯅꯦ ꯑꯩꯉꯣꯟꯗ꯫
ꯑꯣ꯫
ꯅꯪꯗꯤ ꯀꯥꯛꯐꯩꯕꯨꯗꯤ ꯌꯥꯝ ꯀꯤꯕꯗꯣ꯫
ꯍꯣꯏ ꯀꯤꯌꯦ ꯑꯩꯗꯤ ꯑꯁ ꯉꯁꯥꯏꯀꯣ ꯑꯩꯅ ꯏꯁꯤꯡ ꯊꯤꯟꯂꯛ ꯑꯩꯅ ꯇꯨꯕꯗꯣ꯫
ꯎꯝ꯫
ꯑꯗꯨꯗ ꯑꯃꯥ ꯆꯤꯛꯂ ꯑꯃ ꯂꯩꯔꯝꯕ ꯋꯥꯅꯤꯗ ꯈꯣꯡꯗ꯫
ꯑꯁ ꯑꯗꯨꯒꯤꯔ ꯅꯪ ꯂꯥꯎꯔꯤꯗꯣ꯫
ꯍꯣꯏ ꯑꯗꯨꯒꯤꯅꯦ ꯑꯩ ꯂꯥꯎꯕꯗꯣ꯫ ꯑꯗꯨ ꯅꯪꯅꯗꯤ ꯑꯥꯗ ꯅꯣꯛꯂꯒ ꯅꯣꯛꯂꯒ ꯂꯩꯍꯧꯕꯗꯣ꯫
ꯑꯣ꯫ ꯑꯗꯨꯗꯤ ꯍꯌꯦꯡꯗꯤ ꯂꯧꯕꯨꯛꯇ ꯂꯩꯕ ꯀꯥꯐꯩ ꯃꯌꯥꯝ ꯂꯣꯏ ꯍꯥꯠꯇꯣꯛ
ꯍꯣꯏ ꯂꯣꯏꯃꯛ ꯍꯥꯠꯇꯣꯛꯈ꯭ꯔꯣ꯫
ꯎꯝ ꯊꯥꯡ ꯑꯩꯒꯤ ꯑꯁꯥꯡꯅ ꯄꯥꯏꯞ ꯄꯨꯔꯛꯑꯒ ꯂꯣꯏꯅ ꯌꯥꯟꯊꯒꯦ ꯇꯧꯔꯤꯝꯅꯤ꯫
ꯑꯁ꯫ ꯏꯔꯨꯅꯤꯉꯥꯏ ꯇꯜꯂꯦꯗ꯫ ꯏꯔꯨꯅꯤꯉꯥꯏꯁꯨ ꯇꯜꯂꯦ꯫
ꯏꯁꯤꯡ ꯁꯥꯍꯟꯈ꯭ꯔꯝꯅꯦ ꯏꯔꯨꯈ꯭ꯔꯣ꯫
ꯑꯁꯦꯡꯕ꯫
ꯍꯣꯏ
ꯑꯁ ꯌꯥꯏꯅꯦ ꯑꯗꯨꯗꯤ꯫ ꯑꯁ ꯅꯪꯁꯤꯀꯣ ꯅꯨꯡꯁꯤ ꯅꯨꯡꯁꯤꯃꯜꯂꯦꯕ꯫
ꯇꯥꯕ꯭ꯔꯥ꯫
ꯑ ꯇꯥꯏꯌꯦ꯫
ꯃꯄꯥꯟꯗ ꯊꯣꯛꯑꯣꯅꯦ ꯏꯕꯥꯅꯤꯈꯛ ꯏꯆꯤꯛ ꯆꯤꯛꯅ ꯋꯥꯔꯤ ꯁꯥꯟꯅꯁꯤꯅꯦ꯫
ꯍꯣꯏ ꯍꯣꯏ ꯊꯣꯛꯂꯛꯀꯦ ꯊꯣꯛꯂꯛꯀꯦ꯫
ꯌꯥꯏꯅ ꯀꯣ꯫ ꯅꯪ ꯈꯣꯟꯗꯣ ꯐꯖꯅ ꯇꯥꯒꯦꯕ꯫ ꯑꯁ ꯌꯥꯔꯗꯤꯀꯣ꯫
ꯎꯝ꯫
ꯍꯌꯦꯡ ꯍꯌꯦꯡ ꯍꯌꯦꯡꯗꯤ ꯂꯧ ꯑꯃ ꯂꯣꯏꯔꯅꯦꯕ ꯌꯥꯔꯗꯤ ꯑꯗꯨ ꯂꯧ ꯈꯣꯏꯕꯗꯤ ꯍꯧꯗ꯭ꯔꯤ꯫ ꯏꯁꯤꯡ ꯂꯩꯇꯕꯅꯤꯅ꯫
ꯑꯣ꯫ ꯑꯗꯣ ꯉꯁꯥꯏꯒꯤ ꯂꯧꯗꯨꯗꯤ꯫ ꯀꯅꯥꯈꯣꯏꯒꯤꯔꯣ ꯑꯩꯈꯣꯏꯅ ꯆꯠꯄꯗꯣ꯫
ꯑꯩꯈꯣꯏꯒꯤꯅꯦ ꯀꯩꯅꯣ꯫
ꯑ
ꯑꯇꯣꯞꯄ ꯑꯃꯁꯨ ꯂꯩꯔꯤꯌꯦ꯫
ꯎꯝ ꯑꯩꯈꯣꯏꯗ ꯃꯤꯒꯤ ꯆꯠꯄ꯭ꯔꯥ ꯍꯥꯏꯅ ꯈꯟꯕ꯫
ꯎꯝ ꯏꯅꯦꯝꯄꯣꯛꯅ ꯅꯪꯕꯨ ꯌꯥꯝ ꯌꯦꯡꯅꯤꯡꯈ꯭ꯔꯦ ꯍꯥꯏꯅꯦ꯫
ꯍꯌꯦꯡ ꯂꯥꯛꯂꯒꯦ ꯑꯗꯨꯗꯤ꯫
ꯎꯝ ꯐꯖꯟꯅ ꯀꯦꯔꯒ ꯂꯥꯛꯎꯀꯣ꯫
ꯑꯁ ꯂꯧꯗ ꯆꯠꯀꯗꯧꯕꯗꯨ ꯀꯃꯥꯏꯅ ꯀꯦꯔꯒ ꯂꯥꯛꯇꯣꯏꯅꯣ
ꯑꯁ ꯅꯪꯗꯤ ꯑꯗꯨꯝ ꯀꯦ ꯎꯔꯨꯝꯗ ꯐꯝꯃꯒ ꯀꯣ
ꯑꯥ
ꯆꯥꯅꯕ ꯀꯩ ꯀꯩꯅꯣ ꯄꯥꯏꯔꯛꯑꯣ ꯑꯗꯨꯒ ꯎꯔꯨꯝꯗ ꯐꯝꯃꯒ ꯅꯨꯡꯉꯥꯏꯅ ꯍꯥꯎꯅ ꯆꯥꯔꯒ ꯐꯝꯃꯣ ꯑꯩꯅ ꯊꯕꯛ ꯁꯨꯕ ꯌꯦꯡꯉꯨ ꯑꯗꯨꯒ
ꯍꯣꯏ ꯑꯗꯨꯃꯥꯏꯅ ꯅꯪꯅ ꯑꯗꯨꯃꯥꯏꯅ ꯈꯜꯂꯗꯤ ꯌꯥꯔꯦ ꯑꯗꯨꯗꯤ ꯏꯁꯤꯡ ꯑꯏꯤꯡꯕ ꯄꯨꯔꯛꯄꯤꯒꯦ ꯅꯪꯒꯤꯀꯣ ꯑꯗꯨꯒ
ꯎꯝ ꯑꯗꯨ ꯑꯩꯅ ꯋꯥꯔꯀꯥꯟꯗ ꯌꯦꯡꯊꯣꯛꯑꯀꯥꯟꯗ ꯅꯪꯅ ꯅꯣꯛꯂꯛꯀꯗꯕ
ꯍꯣꯏ ꯍꯣꯏ ꯑꯁ ꯑꯗꯨꯗꯤ ꯅꯪꯅ ꯌꯦꯡꯕ ꯀꯥꯟꯗ ꯑꯩꯅ ꯅꯣꯛꯔꯗꯤ ꯅꯪꯒꯤ ꯋꯥꯕꯨꯗꯤ ꯂꯣꯏꯅꯃꯛ ꯀꯣꯛꯈ꯭ꯔꯅꯦꯕ
ꯑꯗꯨꯅꯦ ꯑꯗꯨꯅꯦ ꯅꯨꯡꯁꯤꯕꯒꯤ ꯃꯒꯨꯟ ꯍꯥꯏꯁꯦ ꯌꯥꯏꯀꯣ
ꯍꯣꯏ ꯌꯥꯏ ꯑꯗꯨꯁꯨ ꯑꯗꯣ ꯍꯣꯔꯦꯟꯍꯤꯡ ꯊꯣꯛꯂꯛꯑꯣꯀꯣ ꯌꯦꯟꯁꯥꯡ ꯊ ꯊꯤꯟꯕ ꯂꯥꯛꯇꯣꯏꯅꯦꯀꯣ
ꯑꯁ ꯑꯗꯨꯗꯤ ꯉꯥꯏꯔꯝꯕ ꯇꯥꯔꯦ ꯑꯩꯗꯣ
ꯍꯣꯏ
ꯍꯣꯏ ꯉꯁꯤꯗꯤ ꯍꯌꯦꯡꯁꯨ ꯆꯥꯔꯨꯔꯒꯦ ꯅꯪ ꯅꯪꯒ ꯆꯥꯃꯤꯟꯅꯅꯤꯡꯉꯥꯏ ꯑꯗꯨꯝ ꯅꯨꯡꯇꯤꯒꯤ ꯉꯥꯏꯔꯒꯦ
ꯍꯣꯏ ꯍꯣꯏ
ꯉꯁꯥꯏꯗꯣ ꯑꯩ ꯆꯥꯛ ꯆꯥꯕꯗꯣ ꯏꯊꯟꯗ ꯆꯥꯕꯗ ꯑꯗꯣ ꯌꯥꯝ ꯅꯨꯡꯉꯥꯏꯇꯦꯕꯀꯣ
ꯑꯁ ꯑꯩꯗꯤ ꯑꯗꯨꯅꯦ ꯑꯩꯅ ꯍꯥꯏꯕꯗꯣ ꯅꯪ ꯃꯊꯅ ꯆꯥꯈ꯭ꯔꯦ ꯑꯩꯅꯗꯤ
ꯅꯪꯅꯗꯤ ꯉꯥꯏꯔ ꯂꯩꯕ
ꯍꯣꯏ ꯅꯪꯗꯤ ꯆꯥꯈꯕ
ꯎꯝ ꯅꯪ ꯅꯪ ꯊꯣꯡꯕꯤꯕꯗꯣ ꯌꯥꯝ ꯍꯥꯎꯋꯦꯕꯀꯣ
ꯑꯗꯨꯒꯤ ꯑꯩꯒꯤ ꯈꯨꯖꯤꯟ ꯐꯥꯎ ꯆꯤꯛꯄ ꯋꯥꯅꯤꯗ
ꯎꯝ
ꯍꯌꯦꯡꯁꯨ ꯍꯪꯆꯤꯠꯁꯨ ꯑꯗꯨꯝ ꯐꯣꯡꯕꯤꯕ ꯇꯥꯔꯦ ꯅꯪꯅ ꯇꯥꯕ꯭ꯔ
ꯎꯝ
ꯅꯪ ꯆꯥꯛ ꯌꯦꯟꯁꯥꯡ ꯊꯣꯡꯉꯤꯗꯨ ꯋꯥꯗ꯭ꯔꯕ
ꯋꯥꯗꯦꯗ
ꯋꯥꯔꯗꯤ ꯑꯇꯣꯝꯗꯤ ꯑꯃ ꯊꯤꯔꯁꯦ
ꯌꯥꯝꯕ ꯇꯣꯝꯕꯤ ꯊꯤꯅꯤꯡꯉꯕꯣ
ꯑꯗꯨ ꯑꯇꯣꯝꯕꯤꯗꯨꯁꯨ ꯑꯃꯨꯛ ꯋꯥꯔꯗꯤ ꯑꯇꯣꯝꯕꯤ ꯑꯃꯃꯨꯛ ꯊꯤꯡꯅꯤꯡꯉꯥꯏ
ꯌꯥꯏꯅꯀꯣ
ꯎꯝ ꯍꯣꯏ ꯍꯣꯏ ꯅꯪꯟꯅ ꯊꯤꯅꯩꯗꯤ ꯀꯔꯤꯁꯨ ꯀꯥꯏꯗꯦꯗ ꯑꯩꯕꯨꯗꯤ
ꯍꯝ